ꯇꯑꯌꯦꯦ ꯀꯗꯧꯔꯤꯅꯣ ꯅꯨꯡꯉꯥꯏꯕ ꯅꯥ ꯂꯣꯏꯔꯦ ꯀꯩꯗꯧꯔꯤꯅꯣ ꯏꯕꯦꯝꯃ
ꯑꯩꯗꯤ ꯍꯤꯄꯒ ꯂꯩꯌꯦ
ꯂꯩ ꯍꯦꯜꯂꯒ ꯂꯩꯕ꯭ꯔꯣ ꯑꯩ ꯈꯪꯗꯦ ꯄꯨꯟꯁꯤꯁꯦ ꯑꯁꯤ ꯅꯨꯡꯉꯥꯏꯕ ꯂꯩꯇ꯭ꯔꯦꯗꯣ ꯇꯨꯃ ꯆꯥꯕ ꯇꯨꯝ ꯆ ꯇ ꯑꯣꯔꯂꯒ꯭ꯔꯦ
ꯍꯥꯏꯔꯦꯅꯦ ꯅꯪꯗꯤꯦ ꯅꯨꯡꯉꯥꯏꯔꯤꯅꯦ ꯊꯕ ꯀꯝꯗ ꯑꯩꯩꯗ꯭ꯔꯤꯅꯦ ꯍꯥ
ꯍꯣꯏ ꯀꯩꯁꯂꯗ꯭ꯔꯦ ꯁꯤꯦꯡꯒ ꯋꯥ
ꯆꯥꯛ ꯆꯥꯕ ꯂꯣꯏꯔꯦ ꯊꯄ ꯂꯣꯏꯔꯦ
ꯈ꯭ꯔꯗꯤ ꯀꯩꯅꯣ ꯇꯧꯍꯦ ꯄꯪꯆꯥꯥ ꯆꯥꯁꯤꯟꯒꯅꯨ ꯅꯪꯗꯣ
ꯀꯩꯒꯤꯅꯣ ꯅꯣꯏꯕꯁꯦ ꯐꯠꯇꯗ꯭ꯔꯣ ꯑꯩꯗꯤ ꯅꯣꯏꯗꯦꯗ ꯑꯄꯤꯔ ꯍꯥꯎꯅꯦ ꯅꯣꯏꯒꯤꯁꯦ ꯌꯦ ꯐ ꯑꯣꯈꯥꯏ ꯍꯥꯏꯅꯤ ꯀꯤꯔꯤꯔꯣ
ꯑ ꯄꯣꯈꯥꯏ ꯄꯣꯈꯥꯏ ꯒꯥꯅꯨ ꯑꯣ ꯄꯣꯈꯥꯏꯅꯤꯡꯉꯩ ꯄꯣꯈꯥꯏ ꯗꯤ ꯑꯩꯩꯅꯆꯦ ꯑꯩ ꯁꯤꯖꯟꯅꯥꯅꯤ ꯃꯥꯡꯖꯔꯦ
ꯅ ꯘꯥꯔꯤ ꯆꯠꯄ ꯌꯥꯔꯕꯣ ꯍꯧꯖꯤꯛꯀꯥ
ꯌꯥꯔꯦ ꯍꯥꯏꯕꯅꯦ
ꯃꯤꯗꯨꯝ ꯆꯟꯅꯔꯒ ꯂꯩꯕ꯭ꯔꯣ ꯍꯥ ꯃꯤ ꯅꯣꯛꯊꯛ ꯊꯥꯗꯔꯥ ꯂꯩꯒꯗꯧꯗꯤ ꯃꯥꯟꯗꯦ
ꯃꯤ ꯑꯗꯨꯝ
ꯑꯣ ꯇꯕꯔꯣ ꯆꯥꯗꯔꯤ ꯆꯥꯛ ꯂꯥꯝꯗꯦ
ꯄꯨꯡ ꯀꯌꯥꯗ ꯆꯥꯛ ꯆꯔꯤꯅꯣ
ꯏꯆꯦꯗꯤ ꯃꯗꯤ ꯆꯠꯈ꯭ꯔꯦ ꯑꯩꯗꯤ ꯀꯩꯅꯣ ꯇꯧꯕ ꯐꯝꯃ ꯂꯩꯗꯨꯅꯦ ꯆꯥꯅꯤꯡꯗꯦ ꯍꯣꯔꯦꯟ ꯈꯔ ꯂꯩꯔꯦ ꯆꯥꯔꯅꯤ ꯐꯤꯁꯨ ꯁꯨꯅꯤꯉꯥꯏ ꯂꯩ ꯇꯟꯕꯒꯤ ꯃꯨꯕꯤ ꯌꯦꯡꯉꯒꯥ ꯀꯩꯅꯣ ꯈꯥꯃꯦꯟꯒ ꯑꯥꯂꯨ ꯅꯤꯗꯥ ꯅꯣꯏꯗꯤ ꯀꯩꯅꯣ ꯀꯃꯥꯏꯅ ꯇꯧꯋꯦ ꯋꯦꯗꯔ ꯀꯣ ꯅꯍꯥꯟꯗꯤ ꯅꯨꯃꯤꯠ ꯑꯅꯤ ꯌꯥꯝ ꯐꯥꯔꯝꯃꯦꯕ ꯑꯗꯨꯗꯨꯝ ꯏꯪꯈ꯭ꯔꯦ ꯏꯪ ꯀꯩ ꯅꯨꯡꯊꯤꯟꯗꯤ ꯑꯗꯨꯝ ꯏꯪꯉꯦꯀꯣ ꯑꯩꯗꯤ ꯃꯤꯠ ꯌꯥꯝ ꯋꯥꯡꯉꯤꯕꯗꯣ ꯍꯛꯆꯥꯡꯗ ꯅꯞ ꯅꯞ ꯂꯥꯎꯕꯗꯨ ꯑꯗꯨꯃꯥꯏꯅ ꯑꯣꯏꯔꯦ ꯑꯗꯣ ꯗꯨꯒ ꯀꯨꯏꯔꯦꯕ ꯑꯩꯈꯣꯏꯅ ꯁꯥꯗ꯭ꯔꯤꯁꯦ ꯑꯗꯨ ꯉꯔꯥꯡ ꯉꯔꯥꯡ ꯅꯨꯡꯗꯥꯡꯗꯤꯀꯣ ꯎꯝ ꯑꯗꯨꯨꯝ ꯇꯥꯏ ꯌꯥꯝ ꯇꯥꯏ ꯑꯗꯨꯋꯥꯏꯗ ꯃꯩ ꯃꯨꯠ ꯁꯧꯕ ꯃꯥꯜꯂꯦꯕ ꯂꯕꯣ ꯃꯤ ꯄꯥꯡ ꯉꯥꯏ ꯐꯦꯔ ꯃꯥꯏꯂꯒꯅꯕꯅꯤꯗ
ꯎ
ꯃꯥꯏ ꯁꯦ ꯑꯗꯨꯝ ꯅꯨꯡꯗꯥꯡꯉꯗꯤ ꯃꯩ ꯃꯨꯠꯂꯗꯤ ꯂꯩꯕ ꯍꯩꯩꯅ ꯉꯝꯗꯦꯕ ꯇꯨꯃꯤꯠ ꯇꯥꯡꯏꯕꯣ ꯍ ꯎꯝ ꯍꯝ ꯃꯩꯗꯤ ꯂꯥꯛꯇꯕ ꯌꯥꯗꯦ ꯁꯨꯋꯦ ꯅꯍꯥꯟ ꯁꯨꯋꯦ ꯍꯧꯖꯤ ꯁꯨꯗꯦ
ꯁꯨ ꯉꯔꯥꯡ ꯁꯜ ꯉꯔꯥꯡ
ꯅꯪꯗꯤ ꯈꯨꯂꯣꯝ ꯆꯜꯂꯗ꯭ꯔꯣ
ꯍꯥ
ꯗꯤ ꯈꯨꯂꯣ ꯊ ꯑꯣꯏ ꯭ꯔꯣ ꯈꯨꯟꯗ ꯊꯣꯛꯑꯣꯏꯗ꯭ꯔꯣꯕ
ꯊꯣꯏꯗ ꯁꯤꯗ ꯑꯗꯨꯝ ꯂꯩꯔꯅꯤ
ꯑ ꯂꯩꯩꯔꯣ
ꯎꯄꯥꯏ ꯂꯩꯇꯦ
ꯀꯔꯤ ꯀꯔꯤ ꯊꯕꯛ ꯇꯧꯔ ꯂꯩꯕꯒꯤ ꯎꯄꯥꯏ ꯂꯩꯇꯦ ꯍꯥꯏꯕ ꯌꯥꯔꯦꯗ ꯑꯗꯨ ꯑꯉꯥꯡ ꯌꯦꯟꯁꯤꯜꯂꯒ ꯂꯩꯔꯦꯅꯦ ꯃꯃꯁꯦ
ꯅꯔꯁ ꯑꯣꯏꯔꯣ ꯂꯩꯔꯦ ꯀꯔꯤꯔꯥ
ꯐꯔꯦ ꯐꯔꯦ ꯃꯃꯥꯡꯗ ꯂꯩꯗꯨꯗꯤ ꯀꯔꯤ
ꯅꯥꯃꯃꯠ ꯏꯊꯟꯇ ꯇꯧꯕ ꯌꯥꯗꯦ ꯅ ꯎꯕꯥ ꯅꯠꯇꯔꯣ ꯃꯥ
ꯑꯉꯦꯗꯥ ꯇꯨꯕꯨ ꯑꯗꯨꯕꯨꯝ ꯃꯥꯥꯏ ꯀꯔꯤ ꯀꯔꯤ ꯀꯔꯤ ꯀꯔꯤ ꯁꯦꯝꯕ ꯆꯥꯗꯦ ꯑꯩ ꯆ ꯎꯗ꯭ꯔꯤꯑꯕ
ꯑꯣ ꯑꯣ ꯅꯪ ꯎꯗꯤꯀꯣ ꯃꯥꯒꯤ ꯄꯨꯛꯇ ꯅꯝꯕꯔ ꯇꯨ ꯊꯣꯛ ꯄꯒꯤꯗꯣ
ꯎꯗꯦ ꯑꯗꯨꯕꯨꯗꯤ ꯑ ꯃꯤ ꯑꯃ ꯑꯣ ꯃꯤ ꯑꯃ ꯍꯛꯅ ꯇꯧꯕꯥ ꯌꯥꯗꯦ
ꯅꯨꯡꯉꯥꯏꯇꯕ ꯑꯉꯥꯡꯗꯣ ꯂꯦꯡ ꯇꯧꯕꯗꯣ
ꯑꯩ ꯂꯩꯌꯨ ꯅ ꯅꯪꯁꯨ ꯊꯕꯛ ꯌꯨꯝꯗ ꯊꯕꯛ ꯌꯥꯝꯅ ꯀꯩꯅꯣ ꯇꯧꯕ ꯂꯩꯇꯕꯅꯤꯅꯀꯣ
ꯊꯕꯛ
ꯊ ꯑꯗꯨ ꯑꯣꯏꯔꯁꯨ ꯌꯥꯝꯅ ꯊꯥꯗꯣꯛꯄ ꯌꯥꯗꯕ ꯂꯩꯗꯕꯅꯤꯅ ꯑꯉꯥꯡ ꯆꯥꯎꯗ꯭ꯔꯤ ꯐꯥꯎꯗꯤ ꯂꯩꯉꯣ ꯁꯥ
ꯃꯤꯒꯤ ꯐꯤ ꯁꯥꯅꯤꯡꯉꯥꯏ
ꯑꯗꯨꯗ ꯁꯥꯕ ꯌꯥꯏꯌꯦ ꯅ ꯑꯗꯨꯗꯤ ꯑ ꯑꯩ ꯐꯤ ꯂꯩ ꯑꯗꯨ ꯐꯑꯣꯣꯅ
ꯀꯍꯋꯥ
ꯑꯗꯨꯗ ꯁꯥꯎꯕ ꯅꯪ ꯂꯥꯏꯐꯝꯗꯨꯗ ꯁꯥꯎꯑꯣꯕ
ꯑꯁ ꯀꯨꯃꯔ ꯁꯥꯗꯨꯅꯈꯦ ꯀꯩꯅꯣ ꯎꯝ ꯆꯅꯤꯉꯏ ꯄꯣꯠ ꯆꯩꯁꯨ ꯂꯩꯗꯅ
ꯄꯣꯠ ꯆꯩ ꯂꯤꯁꯤꯡꯗꯒꯤ ꯊꯥꯔꯛꯄ ꯌꯥꯔꯦꯅ
ꯈꯂꯥꯛꯄꯗꯣ ꯒꯥꯔꯤꯗ ꯀꯩꯅꯣ ꯊꯅ ꯆ ꯇꯦꯕ
ꯁꯤꯗ
ꯑꯩꯁꯨ ꯁꯤꯗ ꯊꯕꯛ ꯊꯤꯔꯒꯦ
ꯏꯌꯣ ꯊꯕꯛꯄꯨꯗꯤ ꯑꯗꯨꯝ ꯂꯩꯕꯅꯦ ꯅꯪ ꯑꯃꯥꯡ ꯗ꯭ꯔꯦꯁꯤꯡ ꯇꯧꯕꯗꯣ ꯄꯨꯡ ꯀꯌꯥꯗꯋꯥ ꯗ꯭ꯔꯦꯁꯤꯡ ꯇꯧꯕ꯭ꯔꯣ
ꯑꯁ ꯃꯥꯒꯤ ꯀꯩꯅꯣ ꯆꯦꯟꯖ ꯇꯧꯕꯗꯣ ꯃꯥꯒꯤ ꯇꯥꯏꯄꯔ ꯆꯦꯟꯖ ꯇꯧꯕꯗꯣ
ꯑ ꯋꯥꯗꯦꯗ
ꯁꯤꯛꯁ ꯁꯦꯚꯦꯟ ꯇꯥꯏꯝꯁ ꯍ ꯄꯨꯅꯦ
ꯑꯗꯨꯗꯤ ꯅꯪ ꯊꯕꯛ ꯇꯧꯕ ꯌꯥꯔꯣꯏꯅ
ꯑꯣ ꯑꯗꯨ ꯑꯣꯏꯔꯁꯨ ꯈꯔ ꯂꯩꯗꯤ ꯃꯃꯥ ꯃꯊꯟꯇ ꯇꯧꯕ ꯌꯥꯕ ꯃꯇꯝ ꯂꯥꯛꯀꯅꯤꯅ ꯈꯪꯗꯦ ꯌꯦꯡꯑꯒ ꯇꯧ ꯇꯧꯕ ꯇꯥꯔꯦ꯫
ꯀꯩꯅꯣ ꯇꯧꯑꯣꯅꯥ ꯑꯗꯨꯗꯤ ꯑꯌꯨꯛꯇ ꯌꯥꯝ ꯑꯌꯨꯛꯇ ꯉꯟꯅ ꯁꯨꯕ ꯆꯠꯄꯗꯣ ꯈꯪꯕ꯭ꯔꯣ꯫
ꯀꯔꯤ ꯑ ꯑꯛꯇ ꯑꯩ ꯉꯝꯃꯣꯏꯗ
ꯑꯗꯨꯒꯨꯝꯕ ꯁꯨꯕꯗꯨꯗꯤ ꯌꯥꯏꯌꯦꯅ
ꯎꯝ ꯇꯥꯔꯦ ꯉꯍꯥꯛ ꯂꯩ ꯁꯤꯒꯤ ꯎꯝ ꯅꯦꯛꯁ
ꯅꯦꯛꯁ ꯃꯟ ꯌꯦꯒꯦ ꯅꯨꯡꯉꯥꯏꯅꯔꯒꯗ ꯊꯕꯕ꯭ꯔꯣ ꯅꯆꯥ ꯅꯁꯨꯁꯨ ꯂꯩꯗꯕꯗꯕꯨ ꯁ ꯌꯥ ꯍ ꯌꯥꯗꯗꯅ ꯊ ꯆ ꯑꯗ ꯈꯥ ꯆ ꯊꯥꯟꯅꯥ ꯁꯨꯅꯒꯦ ꯊꯥ ꯍꯥꯥ ꯑꯉꯥꯡꯗꯣ ꯊꯥ ꯑꯅꯤ ꯐꯥꯔꯛꯀꯅꯤꯅꯥ꯫ ꯊꯥ ꯑꯅꯤ ꯉꯔꯥꯡ ꯉꯔꯥꯡ ꯅꯍꯥꯟꯅ ꯊꯥ ꯑꯃ ꯁꯨꯔꯦ ꯁꯦꯡꯕꯀꫭ꯫ ꯐꯥꯔꯦ ꯃꯊ ꯇꯨꯗꯤ ꯄ ꯊꯥꯒꯗꯧꯕ ꯃꯥꯟꯈ꯭ꯔꯦꯅꯦꯍꯦ ꯆꯥꯍꯧꯔꯦ
ꯎꯝ ꯆꯥꯎꯥꯎꯕꯗꯤ ꯁꯥꯥꯎ
ꯍ ꯉꯋꯦꯀꯣ
ꯅꯃ ꯉꯁꯤ ꯑꯃꯨꯛ ꯉꯧꯒꯅꯤ ꯍꯌꯦꯡ ꯑꯃꯨꯛ ꯉꯨꯒꯅꯤ ꯃꯥꯗꯤ ꯀꯂꯔ ꯑꯗꯨꯝ ꯆꯦꯟꯖ ꯇꯧꯔꯒ ꯂꯩ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
ꯑꯉꯥꯡ ꯑꯣꯏꯕꯒꯤꯅꯤꯅꯦ ꯀꯔꯤꯗ
ꯃꯥ ꯃꯨꯅꯤꯉꯥꯏꯗꯤ ꯂꯩꯇꯦꯗ ꯀꯅꯥ ꯃꯥꯗꯅ ꯃꯥ ꯃꯨꯗꯣꯏꯕ꯫
ꯃꯃꯥꯡ ꯉꯧꯕ꯭ꯔꯣ ꯎ ꯃꯥꯏ ꯍꯥꯏꯔꯛꯄ ꯗꯥ
ꯍꯥꯏꯗꯤ ꯃꯃꯥꯁꯨ ꯃꯨꯑꯦ ꯍꯥꯏꯔꯁꯨ ꯅꯪꯒꯨꯝꯅꯗꯤ ꯃꯨꯗꯕ ꯃꯥꯜꯂꯦ꯫ ꯍꯣꯏ ꯅꯨꯄꯥꯅꯤꯅꯀꯣ
ꯀꯔꯤ ꯃꯊꯦꯜ ꯆꯕ꯭ꯔꯣ ꯑꯥ ꯑꯥꯥ ꯌꯦꯟ ꯆꯥꯏꯌꯦ ꯌꯦꯟ
ꯑꯣ ꯎꯝ ꯃꯥꯏꯔꯦꯟ
ꯃꯥꯏꯔꯦꯟ ꯑꯩꯗꯤ ꯍꯟ ꯇꯥꯕ
ꯑꯗꯨꯒ ꯏꯃꯥꯇꯣꯟꯈꯣꯏꯅ ꯎꯝ ꯎꯁꯣꯏ ꯎꯇꯤ ꯊꯣꯡꯉꯦ ꯑꯩꯁꯨ ꯆꯥꯔꯦ
ꯍꯥ
ꯍꯥꯎꯕ꯭ꯔꯣ ꯍꯥꯎꯕ꯭ꯔꯣ ꯍꯥꯎꯋꯦ ꯈꯪ ꯅꯪꯒꯤ ꯈꯣꯟꯖꯦꯜ ꯁꯦꯀꯣ ꯐꯣꯟꯗꯒ ꯑꯁꯦꯡꯕꯗ ꯌꯥꯝ ꯈꯦꯠꯅꯕ ꯃꯥꯜꯂꯦ ꯅꯨꯉꯥꯏꯇꯕꯅꯦ ꯑꯁꯤꯗꯅ ꯌꯥꯝꯅ ꯐꯣꯟꯗꯅ ꯌꯥꯝꯅ ꯄꯤꯛ ꯄꯤꯛꯑꯒ ꯑ ꯌꯥꯝꯅ ꯁꯣꯐ ꯑꯣꯏꯕꯗꯣ ꯍꯣꯏ ꯅꯨꯄꯥꯁꯤꯡꯅ ꯉꯥꯎꯒꯗꯕ ꯈꯣꯟꯖꯦꯜꯅꯦ
ꯑꯩꯗꯤ ꯌꯥꯝ ꯈꯦꯠꯅꯕ꯭ꯔꯥ ꯆꯞ ꯃꯥꯟꯅꯔꯝꯅꯤꯀꯣ ꯑꯩꯗꯤ
ꯃꯥꯟꯅꯩꯗ ꯅꯪ ꯀꯩꯇ ꯈꯦꯠꯅꯕ ꯈꯪꯗꯦꯗ ꯀꯔꯤꯒꯤꯔꯥ ꯑꯩ ꯍꯤꯞꯄꯒꯤ ꯑꯣꯏꯔꯝꯅꯤꯌꯦꯦ
ꯈꯪꯗꯦ ꯅꯪꯗꯦ ꯌꯥꯝꯅ ꯏꯪ ꯇꯞꯄꯤ ꯂꯤꯔꯤ ꯈꯣꯏꯔꯤꯕꯤ
ꯍ
ꯆꯥꯅꯨ ꯀꯥꯏꯅ ꯍꯥꯏꯕꯗꯣ ꯑꯗꯨꯃꯥꯏ ꯃꯥꯜꯂꯦꯕ
ꯑꯗꯨꯃꯥꯏ ꯑꯣꯏꯔꯝꯃꯗꯤ ꯐꯔꯦꯅꯦ
ꯍꯣꯏ ꯑꯁꯦꯡꯕꯗꯤ ꯈꯣꯟꯖꯦꯜꯗꯣ ꯈꯔ ꯌꯥꯄ꯭ꯔꯥ ꯌꯥꯛꯄ ꯍꯥꯏꯕꯗꯤ ꯑꯗꯨꯝ ꯏꯀꯥꯔꯣꯛꯈꯔꯗꯨꯝ ꯈꯔ ꯌꯥꯛꯑꯦꯕꯀꯣ ꯑꯗꯨꯕꯨ ꯑꯁꯤꯒꯗꯤ ꯈꯨꯟꯁꯦ ꯑꯗꯨꯗꯣ ꯌꯥꯛꯇꯕꯒꯨꯝ ꯇꯧꯋꯦꯕ
ꯑꯆꯥ ꯐꯔꯦꯅꯦ ꯅꯨꯡꯉꯥꯏꯔꯤꯅꯦ ꯑꯗꯨꯒꯤ
ꯄꯥꯎ ꯅꯨꯡꯉꯥꯏꯕ ꯑꯩꯥꯉꯥꯎꯔꯂꯩꯔꯦ
ꯂꯦꯟ ꯂꯦꯟ ꯇꯧꯕꯃꯥꯜꯂꯦ
ꯀꯔꯤꯍꯥꯏꯕ
ꯉꯁꯤ ꯅꯨꯃꯤꯠꯁꯦ ꯅꯐꯦꯠ ꯅꯐꯦꯠ ꯇꯧꯔꯒ ꯃꯇꯝ ꯂꯦꯟꯒꯗꯧꯕ ꯃꯥꯜꯂꯦꯕ ꯑꯩꯗꯣ ꯅꯪꯒꯤ ꯋꯥꯍꯩꯗꯨꯅ
ꯍꯥꯥꯏ
ꯑꯩ ꯁꯤꯔꯦꯗ
ꯏꯊꯟꯅ ꯅꯣꯛꯐꯦꯠ ꯅꯣꯛꯐꯦꯠ ꯃꯤꯅ ꯉꯥꯎꯕꯔꯥ ꯈꯜꯂꯅꯤꯀꯣ
ꯑꯗꯨ ꯃꯤꯅ ꯐꯣꯟꯇꯧꯔꯛꯂꯦ ꯍꯜꯂꯣ ꯇꯧꯕ ꯁꯥꯕ ꯑꯩꯁꯨ ꯏꯪ ꯇꯞꯄ ꯁꯥꯒꯦ ꯈꯜꯂꯤꯅꯦ ꯁꯥꯎꯅ ꯍꯥ ꯑꯩ ꯁꯥꯒꯦꯀꯣ ꯋꯥ ꯉꯥꯡꯔꯛꯑꯣꯁꯦ ꯀꯃꯥꯏ ꯍꯥꯏꯁꯤꯔꯥ ꯍꯥꯏꯔꯛꯑꯣ ꯅꯪꯋꯥꯍꯥꯟ ꯍꯥꯏꯔꯛꯑꯣ
ꯅꯨꯡꯁꯤꯕꯤ ꯀꯔꯤ ꯇꯧꯔꯤꯒꯦ
ꯑꯩꯁꯦ ꯂꯝꯕꯤꯗ ꯑꯗꯨꯝ ꯆꯠꯂꯒ ꯂꯩꯌꯦ ꯔꯨꯝꯗ ꯀꯩꯗꯧꯔꯨꯅꯤ
ꯑ ꯌꯥꯏ ꯌꯥꯏ ꯌꯥꯏ
ꯏꯁꯥꯗꯀꯣ ꯑꯩꯅ ꯋꯥ ꯏꯪꯅ ꯑꯩꯀꯣ ꯑꯩꯁꯦ ꯋꯥ ꯏꯪꯅ ꯇꯞꯅ ꯉꯥꯡꯕꯁꯦ ꯑꯩꯉꯣꯟꯗ ꯃꯤꯅ ꯄꯛ ꯄꯛꯇꯦ ꯄꯛꯇꯦ ꯍꯥꯏꯕꯗꯨꯗ ꯑꯩꯁꯨ ꯏꯊꯟꯇ ꯑꯗꯨ ꯑꯣꯏꯅ ꯍꯪꯒꯣꯏꯔꯛꯄ ꯍꯥꯏꯇꯥꯔꯦ ꯑꯗꯨꯒꯤ ꯀꯟ ꯀꯟꯅ ꯂ ꯉꯥꯡꯕꯁꯦꯀꯣ ꯑꯗꯣ ꯑꯩꯉꯣꯟꯗ ꯑꯗꯨꯝ ꯍꯣꯏ ꯑꯩꯅ ꯗꯤ ꯋꯥꯈꯜꯗꯗꯤ ꯃꯤꯅ ꯍꯥꯏꯕꯒꯨꯝꯅ ꯂꯤꯔꯤ ꯈꯣꯏꯔꯤꯗꯤ ꯏꯪ ꯇꯞꯄꯤ ꯑꯗꯣ ꯑꯣꯏꯅꯤꯡꯉꯤꯖꯥꯠꯅꯤꯍꯦ
ꯑꯣꯏꯔꯤꯗꯨꯗꯤ
ꯑꯗꯤ ꯍꯥꯌꯦ ꯑꯩ ꯉꯁꯥꯏꯗꯣ ꯏꯃꯥꯟ ꯏꯃꯥꯟꯅꯕ ꯑꯃ ꯐꯣꯟ ꯇꯧꯋꯦꯕ ꯑꯩꯅ ꯁꯨꯝꯅ ꯁꯨꯝ ꯑꯅꯤ ꯍꯤꯞꯄꯒ ꯂꯩꯕ ꯍꯤꯞꯄꯥ ꯂꯩꯕꯒꯤ ꯇꯥꯕ꯭ꯔꯣ ꯀꯩꯗꯧꯔꯒꯦ ꯈ ꯑꯩꯅ ꯑꯗꯨꯃꯥꯏꯅ ꯏ ꯑꯗꯨ ꯃꯥ ꯀꯩꯅꯣ ꯅꯪꯁꯦ ꯀꯩꯅꯣꯝꯃ ꯇꯧꯑꯦ ꯍꯩꯅꯗꯦ ꯍꯥꯏꯕ ꯁꯥꯕ ꯑꯩꯉꯣꯟꯗ ꯀꯌꯥ ꯇꯥꯕ꯭ꯔꯥ ꯑꯩꯅ ꯐꯣꯟ ꯇꯧꯔ ꯏꯪꯅ ꯇꯞꯅ ꯉꯍꯥꯡꯕꯅꯦꯕ ꯑꯩꯅ ꯇꯨꯝꯃꯒ ꯂꯩꯕꯒꯤ ꯑꯗꯣ ꯑꯩꯒꯤ ꯑꯩꯒꯤ ꯈꯣꯟꯖꯦꯜ ꯇꯥ ꯃꯉꯣꯟꯗ ꯌꯥꯝꯅ ꯍꯩꯅꯗꯕ ꯐꯥꯎꯋꯦ ꯍꯥꯏꯌꯦ
ꯃꯤꯁꯦ ꯋꯥ ꯉꯥꯡꯀꯥꯟꯗꯀꯣ
ꯎꯝ ꯍꯤꯞꯄꯒ ꯍꯥꯏ ꯉꯥꯡꯕꯒ ꯂꯦꯞꯅ ꯆꯠꯂꯒ ꯉꯥꯡꯕꯒ ꯌꯥꯝ ꯇꯣꯡꯉꯥꯟꯕꯅꯦ ꯎ ꯌꯥꯝ ꯅꯣꯛꯅꯤꯡꯗ꯭ꯔꯕ ꯇꯨꯀꯠꯆꯩꯌꯦ ꯅꯪ ꯑꯗꯨꯃꯥꯏꯅ ꯉꯥꯡꯕꯗꯣ ꯏ ꯍꯥꯏꯔꯛꯄꯗꯨꯗ ꯎ ꯄꯛꯇꯦꯁꯨ ꯍꯥꯏꯕ ꯊ
ꯂꯥꯎꯅ ꯉꯥꯡꯉꯣ ꯑꯗꯨꯗꯤ
ꯍꯣꯏ ꯑꯗꯨꯁꯨ ꯂꯥꯎꯅ ꯉꯥꯡꯉꯁꯨ ꯃꯤꯅ ꯇꯥꯅꯤꯡꯗꯅꯦꯍꯦ
ꯀ
ꯍꯔꯦ ꯀꯣ ꯍ ꯊꯃꯣ ꯊꯃꯣ
ꯍꯥ
ꯊꯃ ꯊꯃꯥꯒꯦ